ꯍꯜꯂꯣ ꯌꯥꯔꯦꯀꯣ
ꯍꯥꯏꯔꯤꯁꯦ ꯑꯩꯅ ꯊꯧꯕꯗ ꯕꯤꯖꯤ ꯍꯥꯏꯔꯛꯄ
ꯍꯣꯏ ꯑꯩꯁꯨ ꯁꯤ ꯂꯍꯥꯟꯃꯨꯛ ꯏꯃꯥꯟꯅꯕꯤ ꯇꯧꯕꯗꯣ ꯑꯅꯤꯔꯛꯇꯧꯒꯤ ꯇꯧꯕꯗꯣ ꯌꯥꯗꯦꯕ ꯑꯃꯅ ꯑꯃ ꯇꯧꯗ꯭ꯔꯒ ꯑꯃꯅ ꯑꯗꯨꯃꯥꯏ ꯑꯣꯏꯕ ꯃꯥꯜꯂꯦ
ꯑ ꯑꯗꯨ ꯃꯥ ꯃꯥꯂꯦ
ꯑꯗꯨꯅꯦ ꯑꯩꯅ ꯍꯧꯖꯤꯛꯇ ꯀꯣꯜ ꯇꯧꯅꯔꯝꯃꯒ ꯀꯃꯥꯏꯅꯅꯣꯅ ꯈꯜꯂꯤꯅꯤ
ꯎ ꯅ ꯁꯦꯝ ꯑꯃ ꯑꯦꯝ ꯌꯨꯗ ꯆꯪꯉꯣꯏꯗ꯭ꯔꯣ ꯅꯪꯗꯤ
ꯑꯦꯝ ꯌꯨꯗ ꯎꯝ ꯆꯪꯕꯁꯦ ꯑꯃꯨꯃꯨꯛꯇꯤ ꯆꯪꯉꯛꯄꯅꯦ ꯑꯩꯈꯣꯏꯁꯦ ꯑꯗꯣ ꯗꯥꯏꯔꯦꯛ ꯑꯣꯏꯅ ꯑꯗꯨꯗ ꯀꯩꯅꯣ ꯇꯧꯕꯗꯤ ꯇꯧꯗ꯭ꯔꯤꯗ
ꯎ ꯃꯁꯇꯔꯗꯤ ꯇꯧꯔꯣꯏ ꯑꯗꯨꯗꯤ
ꯃꯥꯁꯇꯔ ꯇꯧꯕꯁꯦ ꯑꯗꯨꯝ ꯑꯩꯈꯣꯏꯒꯤꯗꯨꯗ ꯎ ꯄꯨꯂꯞ ꯂꯩꯔꯕꯅꯤꯅ ꯄꯤ ꯑꯩꯁ ꯗꯤ ꯐꯥꯎꯕ ꯂꯩꯌꯦꯕꯀꯣ ꯑꯩꯈꯣꯏꯒꯤꯁꯨ
ꯑꯣ ꯌꯥꯝ ꯐꯩꯅꯦ ꯑꯗꯨꯗꯤ
ꯗ ꯑꯗꯨꯝ ꯃꯈꯥ ꯇꯥꯅ ꯇꯧꯊꯒꯗꯧꯕ ꯃꯥꯜꯂꯤ
ꯍꯣꯏ ꯂꯩꯔꯗꯤ ꯑꯗꯨꯝ ꯇꯧꯋꯦ ꯁꯨ ꯌꯥꯏꯗ ꯍꯥꯏꯕꯨꯗꯤ
ꯀꯩꯅꯣꯒꯤꯕꯨꯗꯤ ꯂꯥꯛꯏꯗ ꯑꯃꯨꯛꯃꯨꯛ ꯑꯦꯝ ꯌꯨ ꯃꯅꯨꯡꯗ ꯍꯥꯏꯗꯤ ꯑꯦꯟ ꯌꯨ ꯀꯦꯝꯄꯁꯇ ꯑꯗꯨꯝ ꯄ꯭ꯔꯣꯒꯥ꯭ꯔꯥꯝꯒ ꯁꯤꯜꯂꯤꯗꯅ ꯀꯜꯆꯔꯒꯤ
ꯑꯥ ꯑꯥ ꯁꯤ
ꯎꯝ ꯑꯗꯨꯒꯨꯝꯕꯗꯗꯤ ꯑꯃꯃꯨꯛꯀꯗꯤ ꯂꯥꯛꯑꯦ ꯑꯩꯈꯣꯏꯗꯣ ꯑꯗꯣ
ꯌꯥꯝ ꯇꯣꯏꯅꯗꯤ ꯂꯥꯛꯇꯦ ꯑꯗꯨꯒ ꯎꯝ ꯏꯇꯝ ꯔꯥꯕꯤꯅꯥꯒꯤ ꯃꯅꯥꯛꯇꯗꯤ ꯑꯗꯨꯝ ꯂꯥꯛꯑꯦ ꯎꯝ
ꯑꯣ ꯃꯥꯗꯤ ꯀꯥꯏ ꯆ ꯂꯩꯥꯏ
ꯎꯝ ꯂꯤꯂꯤ ꯍꯣꯁꯇꯦꯜ ꯍꯥꯏꯌꯦ ꯃꯣꯏꯗꯣ
ꯑꯦꯝ ꯌꯨ ꯃꯅꯨꯡꯗ
ꯑꯥ
ꯑꯣ ꯍꯣꯏ ꯑꯗꯨꯗꯤ ꯈꯪꯉꯤ ꯈꯪꯉꯤ
ꯑ ꯑꯗꯨ ꯆꯦꯅ ꯀꯥꯏꯋꯥꯏꯗꯒꯤꯗ ꯂꯩꯔꯤꯅꯣ
ꯑꯩꯗꯤ ꯍꯣꯁꯇꯦꯜꯗ ꯅꯠꯇꯦ ꯑꯩꯅ ꯔꯦꯟꯗ ꯑꯣꯏꯗꯧꯕ
ꯑꯣꯔꯤ ꯑꯦꯇ ꯎꯝ ꯑꯗꯨ ꯑꯗꯨꯝ ꯀꯥꯟꯆꯤ ꯗ ꯑꯣꯏꯗꯣꯏꯔꯣ
ꯑꯗꯨꯗ
ꯑꯣ ꯑꯩꯗꯤ ꯑꯦꯝ ꯌꯨ ꯃꯅꯨꯡꯗ ꯃꯥꯂꯨꯔꯦ
ꯎꯝ ꯑꯃꯤ ꯃꯅ ꯂꯗ ꯅ ꯑꯠꯇ
ꯑꯣ ꯀꯥꯏꯋꯥꯏꯒꯤꯗ ꯑꯣꯏꯔꯤꯅꯣ ꯁꯤꯦ ꯔꯦꯟꯅ
ꯑꯁꯤꯁꯦ ꯎꯝ ꯊꯣꯡꯖꯨ ꯋꯥꯟꯂ ꯇꯨꯔ ꯈꯪꯗꯦ ꯑꯗꯨ ꯊꯣꯡꯖꯨꯗꯗꯤ ꯑꯣꯏꯔꯦ
ꯃ ꯊꯣꯡꯖꯔꯣꯝꯗꯀꯣ
ꯎꯝ
ꯑꯣ ꯑꯗꯨꯗꯤ ꯈꯤꯇꯪꯗꯤ ꯆꯠꯂꯤꯅꯤꯀꯣ ꯑꯦꯝ ꯌꯨꯗꯒꯤ
ꯑ ꯈꯔ ꯑꯗꯨꯝ ꯌꯥꯝ ꯑꯩ ꯑꯗꯨꯝ ꯍꯦꯛ ꯑꯦꯝ ꯌꯨꯒꯤ ꯃꯦꯟ ꯒꯦꯠ ꯇꯣ ꯑꯗꯨ ꯑꯣꯄꯣꯖꯤꯠ ꯑꯗꯨꯝ ꯑꯣꯏꯔ ꯈꯔ ꯈꯤꯇꯪ ꯆꯪꯁꯤꯜꯂꯒ ꯌꯥꯝ ꯆꯪꯁꯤꯟꯕꯗꯤ ꯑꯣꯏꯗ꯭ꯔꯦ
ꯑꯣ ꯑꯣꯄꯣꯖꯤꯠꯀꯤ ꯃꯥꯒꯤ ꯇꯔꯅꯤꯡ ꯂꯩꯕꯗꯨꯒꯤ ꯑꯗꯨꯝ ꯁꯥꯡꯅ ꯆꯪꯈꯤꯕꯗꯨꯗ ꯆꯪꯗꯣꯏꯅꯦꯕꯀꯣ
ꯑ ꯑꯥ
ꯇꯃ ꯇꯨꯏꯁꯟ ꯇꯧꯐꯝꯒ ꯂꯩꯗꯥꯏꯅꯦ ꯌꯥꯝ ꯆꯥꯎꯅ ꯑꯗꯨꯒꯤꯗ
ꯈꯪꯗꯦ ꯂꯩꯔꯝꯒꯅꯤ ꯑꯩꯈꯣꯏꯅ ꯃꯊꯛꯀꯤ ꯂꯩꯔꯛꯇꯁꯨ ꯆꯪꯕ ꯌꯥꯏ ꯑꯍꯥꯟꯕ ꯂꯩꯔꯛꯇ ꯆꯪꯕꯁꯨ ꯌꯥꯏꯑꯕ ꯌꯥꯝꯌꯥꯝ ꯑꯅꯤ ꯑꯃ ꯑꯗꯨ ꯑꯩꯁꯨ ꯀꯔꯝꯕꯅꯣꯗꯤ ꯑꯩꯁꯦꯛꯇꯤ ꯈꯪꯅꯩ ꯍꯥꯏꯗꯤ ꯀꯨꯏꯅ ꯑꯩ ꯂꯥꯛꯄ ꯀꯨꯏꯗ꯭ꯔꯦ ꯁꯤꯗ ꯂꯩꯕꯗꯣ
ꯑꯣ ꯎꯝ ꯆꯍꯤ ꯐꯥꯔꯕ꯭ꯔꯣ ꯅꯠꯇ꯭ꯔꯒ ꯐꯥꯗ꯭ꯔꯤꯕꯣ
ꯊꯥ ꯐꯥꯗ ꯉꯥꯏꯔꯤ
ꯑꯣ ꯊꯥ ꯐꯥꯗ ꯉꯥꯏꯔꯕꯀꯣ ꯎꯝ ꯑꯗꯨꯝ ꯍꯥꯟꯅ ꯑꯗꯨꯝ ꯑꯦꯝ ꯌꯨꯗ ꯑꯗꯨꯝ ꯕꯤ ꯑꯦ ꯕꯤ ꯑꯦ ꯍꯥꯏꯗꯔꯦ ꯑꯗꯨꯝ ꯍꯟꯗꯛ ꯃꯥꯔꯁꯇꯗꯒꯤ ꯑꯗꯨꯝ ꯇꯧꯔꯤꯔꯥ ꯅꯠꯇ꯭ꯔꯒ
ꯎꯝ ꯃꯦ ꯀꯣꯂꯦꯖ ꯒ꯭ꯔꯦꯖꯨꯦꯁꯟꯁꯤꯗꯤ ꯑꯗꯛ ꯀꯩꯅꯣꯕꯨ ꯑꯗꯨꯗꯤ ꯇꯧꯋꯦ ꯃꯣꯔꯡ ꯀꯣꯂꯦꯖ
ꯑꯣ ꯃꯣꯗꯔꯟꯗ
ꯑꯥ ꯑꯗꯨꯔꯗꯣꯡꯂꯦ
ꯑꯣ
ꯑꯗꯨ ꯃꯁꯔꯅ ꯁꯤꯗ ꯇꯧꯕ ꯑꯁ ꯏꯁꯟꯇꯔꯅꯦ ꯑꯁꯤꯒꯦ ꯇꯧꯕ
ꯎꯝ ꯑꯗꯨꯝ ꯍꯩꯗ ꯑꯗꯨꯁꯨ ꯍꯥꯏꯗꯤ
ꯅꯛꯁꯨ ꯅꯛꯑꯕꯅꯤꯅ ꯑꯗꯨꯝ ꯃꯣꯗꯔꯟꯗꯤ ꯂꯥꯛꯑ ꯐꯗꯅ ꯁꯤ ꯍꯣꯏꯒꯤꯗꯒꯤꯗꯤ ꯑꯗꯣ ꯍꯥꯟꯅ ꯆꯦ ꯔꯦꯟꯇ ꯂꯩꯔꯒ ꯇꯧꯔꯛꯄ꯭ꯔꯣ ꯒ꯭ꯔꯦꯖꯨꯑꯦꯁꯟꯒꯤ ꯅꯠꯇ꯭ꯔꯒ ꯑꯗꯨꯝ ꯌꯨꯝꯗꯒꯤ ꯂꯥꯛꯄ꯭ꯔꯣ
ꯍꯣꯔꯦꯟꯗ ꯂꯩꯔꯒ ꯑꯗꯨꯝ ꯂꯣꯏꯁꯜꯂꯦ ꯍꯣꯏ ꯄꯔꯇꯦꯝ ꯇꯧꯔꯛꯑꯦ ꯄꯔꯇꯦꯝ ꯇꯧꯔꯒꯀꯣ ꯑꯗꯨꯒ ꯁꯦꯇꯜ ꯇꯧꯔ ꯂꯑꯦ
ꯑꯣ ꯑꯗꯨꯝ ꯍꯣꯏꯒꯤ ꯈꯨꯟꯗꯒꯤ ꯎ ꯍꯥꯏꯗꯤ ꯆꯖꯤꯍꯣꯏꯒ ꯃꯥꯟꯅꯅ ꯀꯌꯥ ꯃꯤ ꯀꯌꯥꯃꯨꯛꯀ ꯗꯤ ꯇꯝꯒꯦ ꯑꯗꯨꯝꯒꯤ ꯃ꯭ꯌꯨꯁꯇ
ꯑꯩꯈꯣꯏ ꯃꯤ ꯍꯧꯖꯤꯛ ꯎꯝ ꯐ꯭ꯔꯦꯁꯔꯗꯤ ꯑꯩ ꯈꯥꯛꯇ ꯉꯥꯏꯔꯦꯕꯀꯣ ꯑꯗꯣ ꯃꯣꯏ ꯂꯣꯏꯕꯗꯤ ꯃꯤ ꯌꯥꯝꯃꯦ ꯑꯗꯨꯒ ꯕꯦꯠ ꯇꯧ ꯕꯦꯠ ꯇꯧꯈꯤꯕꯁꯨ ꯌꯥꯎꯔꯦ ꯌꯥꯎꯔꯦ ꯑ
ꯑꯣ ꯍꯟꯗꯛꯀꯤ ꯐ꯭ꯔꯦꯁꯔꯁꯦ ꯆꯦꯅ ꯑꯅꯧꯕꯅꯦꯕꯀꯣ
ꯑ ꯍꯥꯏꯗꯤ ꯑꯩ ꯈꯛꯇ ꯉꯥꯏꯔꯑꯦ ꯑꯗꯣ ꯑꯅꯧꯕ ꯆꯪ ꯀꯨꯝꯁꯤꯒꯤ ꯑꯣꯏꯅꯀꯣ ꯆꯪꯂꯛꯇꯔꯦ ꯑꯗꯨꯒ ꯇꯨ ꯊꯥꯎꯖꯟ ꯇ꯭ꯋꯦꯟꯇꯤ ꯐꯥꯏꯚ ꯀ ꯆꯪꯕꯗꯤ ꯏꯇꯣꯝꯇ ꯆꯪꯉꯦꯕ ꯑꯗꯨꯒ ꯍꯟꯗꯛꯀꯤꯗꯤ ꯀꯅꯥ ꯀꯅꯥ ꯆꯪꯒꯗ꯭ꯔꯗꯤꯗꯤ ꯈꯪꯗꯦ
ꯍꯟꯗꯛꯇꯤ ꯀꯣꯂꯦꯖꯁꯦ ꯑꯅꯝꯕꯅ ꯗꯤ ꯑꯦꯝ ꯑꯁꯣꯝꯗ ꯂꯣꯏ ꯇꯧꯏ
ꯎꯝ ꯍꯣꯏ ꯑꯁꯤ ꯑꯦꯝ ꯌꯨꯗꯁꯨ ꯃꯤ ꯀꯧꯕ ꯌꯥꯝꯗ꯭ꯔ ꯃꯤ ꯂꯧꯕꯗꯣ ꯌꯥꯝꯗꯕꯅꯦ ꯍꯥꯏꯗꯤ ꯑ ꯃꯁꯥ ꯃꯁꯥꯒꯤ ꯀꯣꯂꯦꯖꯇ ꯑꯗꯨꯝ ꯃꯁꯇꯔ ꯇꯧꯕ ꯌꯥꯔꯦ ꯍꯥꯏꯕꯒꯤ ꯑꯣꯗꯔ ꯂꯩꯔꯕꯒꯤꯀꯣ ꯑꯦꯅꯤ ꯄꯤ ꯂꯥꯛꯄꯗꯒꯤ ꯑꯗꯨꯝ ꯀꯣꯝꯊꯣꯛꯈ꯭ꯔꯦ ꯀꯣꯝꯊꯣꯛꯄ ꯍꯥꯏꯁꯤ ꯀꯔꯤ ꯍꯥꯏꯗꯣꯏꯅꯣ ꯈꯪꯗ꯭ꯔꯦ
ꯍꯣꯏ ꯑꯗꯨꯃꯥꯏꯅ ꯂꯣꯏꯅ ꯇꯧꯕꯅꯤ ꯑꯩꯈꯣꯏꯁꯨ ꯄꯤ ꯑꯩꯆ ꯗꯤꯐꯥꯎ ꯍꯥꯞꯈ꯭ꯔꯦ
ꯎꯝ
ꯑꯗꯨꯅ ꯑꯗꯨꯝ ꯅꯨꯡꯉꯥꯏꯔꯦ ꯑꯩꯈꯣꯏꯁꯨ ꯄꯤ ꯑꯩꯆ ꯗꯤ ꯐꯥꯎ ꯂꯩꯔꯕꯅꯤ ꯑꯗꯨꯗꯒꯤꯗꯤ ꯗꯤ ꯑꯦꯝꯗꯁꯨ ꯂꯩꯔꯝꯒꯅꯤ ꯃꯣꯏꯁꯨ ꯄꯤ ꯑꯩꯆ ꯗꯤ
ꯑꯣꯝ ꯎ ꯈꯪꯗꯦ ꯂꯩꯔꯝꯕꯁꯨ ꯌꯥꯏ ꯑꯩꯈꯣꯏꯁꯨ ꯑꯗꯨꯝ ꯍꯥꯡꯗꯕꯅꯤ ꯑꯩꯅ
ꯍꯣꯏ ꯆꯥꯛ ꯊꯣꯡꯕ ꯂꯣꯏꯁꯤꯜꯂꯛꯑꯕꯁꯦ
ꯂꯣꯏꯗ꯭ꯔꯦ ꯁꯤꯡꯖꯨ ꯇꯧꯒꯦꯅ ꯀꯟꯅ ꯇꯧꯔꯤ
ꯑꯣ ꯁꯤꯡꯖꯨ ꯁꯤꯡꯖꯨ ꯌꯥꯝ ꯄꯥꯝꯕ ꯃꯥꯜꯂꯤ ꯏ ꯆꯦꯁꯦ
ꯎꯝ ꯑꯗꯨꯝ ꯆꯥꯒꯜꯂꯦ ꯍꯥꯏꯕ ꯇꯥꯔꯦ
ꯍꯣꯏ ꯍꯥꯏꯗꯤ ꯉꯔꯥꯡꯁꯨ ꯁꯤꯡꯖꯨ ꯆꯥꯏ ꯍꯥꯏ
ꯍꯣꯏꯅꯦ ꯉꯔꯥꯡꯅ ꯃꯌꯥꯝ ꯑꯃꯨꯀ ꯆꯥꯏ
ꯎꯝ
ꯎꯝ ꯁꯤꯗ ꯂꯩꯕ ꯏꯆꯦꯈꯣꯏꯒ ꯄꯨꯟꯅ
ꯑꯗꯨꯝ ꯎꯝ ꯑꯗꯨꯗꯁꯨ ꯑꯗꯨꯝ ꯎ ꯃꯤ ꯃꯌꯥꯝꯗꯤ ꯂꯩꯔꯝꯒꯅꯤꯗꯀꯣ
ꯍꯣꯏ ꯂꯩꯑꯦ ꯑꯗꯨꯝ
ꯎꯝ ꯑꯗꯨꯁꯦ ꯔꯦꯟꯁꯦ ꯁꯤꯒꯤ ꯑꯗꯨꯒꯤ ꯔꯦꯟꯇꯣ ꯑꯩꯈꯣꯏꯒꯤ ꯔꯨꯝꯁꯦ ꯃꯤ ꯑꯃꯈꯛꯀꯤ ꯄꯤꯕ꯭ꯔꯥ ꯅꯠꯇ꯭ꯔꯒ ꯑꯅꯤꯒꯤ ꯑꯣꯏꯕ ꯑꯍꯨꯝꯒꯤ ꯑꯣꯏꯕ ꯂꯩꯗꯅ
ꯑꯣ ꯑꯗꯨꯝ ꯑꯃꯃꯝꯒꯤ ꯈꯛꯇꯅꯦꯗ
ꯑꯣ ꯑꯗꯨꯗꯤ ꯔꯨꯝ ꯄꯥꯛꯅ ꯆꯥꯎꯔꯝꯃꯣꯏ
ꯑꯥ ꯆꯥꯎꯧꯗꯦ ꯑꯗꯨꯝ ꯄꯤꯛꯑ ꯍꯥꯏꯕ ꯇꯥꯔꯦ ꯃꯤ ꯑꯃꯒꯤꯀꯣ ꯂꯩꯕ ꯌꯥꯕꯒꯤ
ꯑꯗꯨꯝ ꯑꯃ ꯂꯩꯕꯁꯤꯁꯨ ꯑꯗꯨꯝ ꯅꯨꯡꯉꯥꯏꯕꯅꯤꯗꯀꯣ ꯍꯥꯏꯗꯤ ꯐ꯭ꯔꯤ ꯑꯣꯏꯕ ꯌꯥꯝ ꯍꯦꯟꯕꯅꯦꯕ ꯀꯅꯥꯝꯇꯁꯨ ꯌꯦꯠꯇ꯭ꯔꯦ ꯍꯥꯏꯕꯗꯤ ꯌꯦꯠꯇ꯭ꯔꯦꯗꯤ ꯑꯩꯈꯣꯏꯅ ꯂꯥꯏꯔꯤꯛ ꯄꯥꯕ ꯃꯇꯝꯗꯀꯣ
ꯍꯣꯏ
ꯑꯅꯤ ꯂꯩꯔꯗꯤ ꯍꯣꯏ ꯑꯅꯤ ꯂꯩꯔꯗꯤ ꯍꯦꯛ ꯌꯥꯗꯕꯅꯦꯕ ꯑꯩꯈꯣꯏꯅ ꯄꯥꯔꯁꯨ ꯑꯃꯗꯨꯅ ꯑꯆꯥꯄꯣꯠꯆꯥꯁꯤꯗ ꯍꯥꯏꯔꯛꯑꯁꯨ
ꯃꯥꯅꯦ ꯃꯥꯅꯦ
ꯂꯩꯃꯤꯟꯅꯔꯛꯄꯅꯤꯅ ꯑꯗꯨꯝ ꯑꯗꯨꯗ ꯑꯗꯨꯝ ꯆꯥꯈꯤꯕꯅꯦꯕ
ꯑ ꯅꯣꯏꯁ ꯆꯥꯛ ꯌꯦꯟꯁꯥꯡ ꯊꯣꯡꯉꯦ
ꯑꯩꯈꯣꯏ ꯏꯗꯗꯤ ꯐꯣꯡꯗ꯭ꯔꯤ ꯑꯩꯈꯣꯏ ꯉꯥꯏꯍꯥꯛ ꯉꯥꯏꯍꯥꯛ ꯂꯩꯔꯒꯗꯤ ꯊꯣꯡꯉꯅꯤ ꯎ ꯉꯟꯅ ꯆꯥꯕꯁꯤꯁꯨ ꯌꯥꯗꯦꯗ ꯍꯦꯛꯇ ꯆꯥꯎ ꯍꯥꯏꯕ
ꯑꯁ ꯉꯆꯦ ꯑꯩꯈꯣꯏꯗꯤ ꯍꯦꯛꯇ ꯆꯥꯏꯌꯦ ꯌꯥꯗꯦꯗ ꯅꯝꯕꯅ ꯍꯦꯜꯂꯦ
ꯑꯩ ꯑꯩꯗꯤ ꯄꯨꯡ ꯍꯣꯏ ꯑꯩꯗꯤ ꯄꯨꯡ ꯃꯥꯄꯜ ꯁ꯭ꯋꯥꯏꯗꯤ ꯑꯗꯨꯝ ꯁꯣꯏꯗ꯭ꯔꯦ
ꯑꯣ ꯊꯅꯦ
ꯑꯗꯨ ꯃꯥꯄꯜꯗ ꯑꯃꯨꯛ ꯀ꯭ꯂꯥꯁ ꯑꯃꯨꯛ ꯂꯩꯁꯜꯂꯛꯗꯤ ꯄꯨꯡ ꯇꯔꯥ ꯇꯔꯥꯃꯥꯊꯣꯏ ꯑꯗꯨꯋꯥꯏꯗꯗꯤ ꯑꯗꯨꯝ ꯆꯥꯔꯦ
ꯑꯥ
ꯍꯥꯏꯗꯤ ꯄꯨꯡ ꯊꯦꯡꯉꯕꯅꯤꯅ ꯆꯥꯗꯕꯁꯨ ꯌꯥꯎꯋꯦꯕ ꯀ꯭ꯂꯥꯁꯇꯣ ꯑꯩꯈꯣꯏ ꯏꯚꯤꯅꯤꯡ ꯁꯦꯁꯟ ꯑꯣꯏꯕꯅꯤꯅ
ꯑ ꯇꯨꯋꯏꯁꯟ ꯇꯧꯔꯤꯔꯣ
ꯎꯝ ꯇꯨꯏꯁꯟꯒꯤ ꯇꯧꯋꯦ ꯅꯨꯡꯗꯥꯡ ꯑꯗꯨꯒꯤ
ꯑꯣ ꯅꯪꯅ ꯂꯧꯔꯤꯔꯣ ꯅꯠꯇ꯭ꯔꯥ ꯅꯪꯅ ꯇꯧꯔꯤꯔꯣ
ꯎꯝ ꯇꯨꯏꯁꯟ ꯇꯧꯕ ꯍꯥꯏꯗꯤ ꯑꯗꯨꯝ ꯑꯩꯈꯣꯏꯒꯤ ꯁꯦꯅꯤꯌꯔ ꯀꯩꯀꯥ ꯑꯩꯈꯣꯏ ꯑꯣꯖꯥꯈꯩꯅ ꯇꯧꯔꯛ ꯄꯗ
ꯑꯣ ꯑꯗꯨꯁꯨ ꯐꯩꯗ
ꯎꯝ ꯀꯣꯏ ꯁꯕꯖꯦꯛꯁꯦ ꯎꯝ ꯑꯗꯨꯝ ꯁꯨꯗꯤ ꯁꯨꯔꯦ ꯁꯨꯗꯤ ꯁꯨꯔꯦ ꯍꯥꯏꯁꯦ ꯑꯗꯨꯝ ꯑꯗꯨꯝ ꯁꯕꯖꯦꯛꯁꯦ ꯍꯣꯏ ꯀꯩꯅꯣ ꯇꯧꯋꯦ ꯑꯩꯈꯣꯏꯅ ꯄꯥꯝꯕ ꯍꯥꯏꯗꯤ ꯑ ꯑꯩꯈꯣꯏꯒꯤ ꯕꯤꯖꯤꯅꯦꯁꯀꯤ ꯀꯩꯅꯣꯒꯤ ꯂꯣꯏꯅ ꯆꯠꯊꯩꯑꯕ ꯑꯩꯈꯣꯏꯗꯣ ꯃꯥꯔꯀꯦꯇꯤꯡ ꯂꯥꯏꯟ ꯍꯥꯏꯇꯥꯔꯦ ꯑꯗꯨꯃꯥꯏꯅ
ꯍꯣꯏꯗ ꯄꯩꯁꯥꯕꯨ ꯊꯣꯛꯅꯤꯡꯉꯥꯏꯒꯤ ꯂꯝꯕꯤ ꯑꯣꯏꯔꯗꯤꯀꯣ ꯌꯥꯔꯤꯗ ꯍꯤꯡꯕꯁꯦ ꯄꯩꯁꯥ ꯉꯥꯛꯇꯅꯤꯅ
ꯈꯤꯇꯪ ꯇꯧꯕ ꯄꯩꯁꯥ ꯉꯥꯛꯇꯅꯤ ꯍꯧꯖꯤꯛꯇꯤ
ꯍꯧꯖꯤꯛꯇꯤ ꯎꯝ ꯐ꯭ꯔꯤ ꯑꯣꯐ ꯀꯣꯁꯇ ꯇꯧꯕꯤꯕꯁꯦ ꯂꯩꯇꯦꯗꯅꯀꯣ ꯄꯥꯛꯅ
ꯍꯣꯏ ꯇꯥꯡꯈ꯭ꯔ ꯐꯨꯀꯣꯁꯇꯦ
ꯎꯝ ꯑꯗꯣ ꯑꯩꯈꯣꯏꯒꯤꯅ ꯑꯃꯨꯛ ꯐ꯭ꯔꯤ ꯑꯣꯐ ꯀꯣꯁ ꯑꯣꯏꯕ ꯑꯗꯨꯒꯤ ꯗꯥꯎ ꯌꯥꯔꯦꯅ ꯌꯥꯎꯁꯜꯂꯤꯅꯦ
ꯈꯣꯏꯏꯗ ꯌꯥꯔꯤꯉꯩ ꯑꯗꯨꯝ ꯌꯧꯕ ꯍꯣꯠꯅꯕ
ꯍꯣꯏ ꯅꯣꯂꯦꯖ ꯂꯧꯍꯧꯕꯗꯨꯅ ꯐꯩꯌꯦꯅ ꯅꯣꯂꯦꯖ ꯂꯧꯍꯧꯕꯅꯤꯗ ꯑꯗꯨꯒꯤ ꯇꯝꯖꯂꯤꯈꯩ ꯐꯠꯇꯕ ꯂꯩꯇꯦ ꯅꯪ ꯀꯣꯁꯩ ꯂꯥꯏꯔꯤꯛꯇꯗꯤ
ꯃꯥꯅꯦ ꯃꯥꯅꯦ
ꯍꯥꯏꯗꯤ ꯑꯇꯩ ꯑꯇꯣꯞꯄꯗꯕꯨ ꯍꯣꯏ ꯑꯇꯩ ꯑꯇꯣꯞꯄꯗꯗꯤ ꯄꯥꯛꯅ ꯊꯣꯡꯖꯅꯤꯡꯉꯥꯏ ꯂꯩꯇꯦꯕ
ꯑꯅꯦ
ꯈꯪꯗꯦ ꯇꯁꯦꯗ ꯍꯧꯖꯤꯛ ꯃꯇꯝꯁꯤꯗꯤ ꯄꯩꯁꯥ ꯉꯥꯛꯇ ꯄꯩꯁꯥ ꯌꯥꯎꯗ꯭ꯔꯗꯤ ꯊꯕꯛ ꯑꯝꯇ ꯇꯧꯕ ꯌꯥꯗꯦ
ꯑꯩꯈꯣꯏꯅ ꯇꯧꯔꯤꯁꯤ ꯇꯝꯃꯤꯁꯤꯁꯨ ꯄꯩꯁꯥ ꯌꯧꯗ꯭ꯔꯗꯤ ꯑꯃꯨꯛ ꯐꯪꯒꯦꯔꯥ ꯐꯪꯉꯣꯏꯔ ꯒ꯭ꯌꯥꯟ ꯇꯥꯗꯦ
ꯎꯝꯗ ꯍꯣꯏ ꯀꯣꯟꯅꯕꯨꯗꯤ ꯂꯣꯏꯔꯒ ꯑꯗꯨꯝ ꯌꯦꯡꯉꯛꯇꯣꯏꯅꯦꯕ ꯑꯩꯈꯣꯏꯁꯨ ꯁꯔꯁ ꯇꯧꯔꯛꯇꯣꯏꯅꯤꯀꯣ
ꯍꯣꯏ
ꯑꯗꯣ ꯑꯗꯨ ꯉꯥꯏꯕꯗꯗꯤ ꯑꯗꯨ ꯉꯥꯏꯅ ꯉꯥꯏꯅ ꯑꯗꯨꯝ ꯇꯧꯕꯁꯨ ꯃꯌꯥꯝ ꯌꯥꯎꯋꯦ ꯑꯗꯨꯕꯨ ꯍꯦꯛꯇ ꯐꯔꯛ ꯇꯥꯏꯗꯀꯣ
ꯎꯝ ꯑꯗꯨꯗ ꯃꯅꯤꯄꯨꯔꯒꯤ ꯍꯥꯏꯔꯛꯏꯗꯅ
ꯎꯝ ꯑꯗꯨꯝ ꯅꯨꯡꯉꯥꯏꯇꯦꯕ ꯌꯥꯝ ꯀꯟꯅ
ꯃꯅꯤꯄꯨꯔꯅ ꯀꯔꯞꯁꯟ ꯌꯥꯝꯍꯟꯗꯅ
ꯃꯤ ꯑꯣꯏꯕ ꯉꯝꯅꯗ꯭ꯔꯦ ꯆꯤꯡꯊꯠ ꯆꯤꯡꯈꯠꯅꯗꯅ
ꯈꯪꯗꯦ ꯍꯧꯖꯤꯛꯇꯤ ꯑꯗꯨꯃꯥꯏꯅ ꯄꯩꯁꯥꯒꯤ ꯃꯊꯧ ꯉꯥꯛꯇ ꯇꯥꯕꯅꯤꯅ ꯄꯩꯁꯥ ꯇꯥꯟꯗꯕꯁꯨ ꯌꯥꯔꯛꯇꯦ ꯑꯗꯒꯤꯗꯤ
ꯍꯣꯏ
ꯂꯥꯏꯔꯤꯛ ꯇꯝꯗꯕꯁꯨ ꯌꯥꯗꯦ ꯍꯣꯏ ꯐꯔꯦ ꯏ ꯆꯦ ꯑꯗꯨꯗꯤ ꯃꯤꯅꯤꯠꯁꯨ ꯀꯩꯅꯣ ꯇꯧꯔꯛꯀꯗꯧꯣꯔꯦ ꯑꯩꯁꯨ ꯑꯝꯇ ꯗꯨꯀꯥꯟ ꯒꯦꯁꯦꯁꯨ ꯆꯥꯛ
ꯑꯥ ꯍꯣꯏ ꯍꯣꯏ ꯑꯗꯨꯗꯤ ꯑꯥ ꯍꯣꯏ ꯀꯣꯏꯅ ꯑꯃꯨꯛ ꯍꯣꯡꯅꯔꯁꯦ ꯎꯝ ꯍ ꯍꯣꯏ